ꯍ ꯇꯥꯏ ꯇꯥꯏ ꯐꯣꯟ ꯇꯧꯗꯕꯒ ꯑꯃꯨꯛ ꯂꯩꯕ ꯅꯨꯡꯉꯥꯏꯇꯕꯒ
ꯑꯗꯨꯅꯦ ꯑꯩꯗꯤ ꯅꯦꯋꯥꯛꯅꯔꯥ ꯈꯟꯕꯅꯦꯕꯀꯣ
ꯎꯝ
ꯑꯗꯨꯅꯦꯦꯋꯥꯛꯅꯗꯤ ꯑꯣꯏꯔꯝꯔꯣꯏꯕ ꯍꯧꯖꯤꯛ ꯆꯠꯂꯦꯗꯅ ꯑꯃꯨꯛꯀ
ꯎꯝ ꯑꯃꯨꯛ ꯐꯣꯟ ꯇꯧꯔꯒ ꯑꯃꯨꯛ ꯅꯨꯡꯉꯥꯏꯔꯦ ꯐꯣꯟ ꯇꯧꯗ꯭ꯔꯁꯨ ꯑꯃꯨꯛ ꯂꯩꯕ ꯅꯨꯡꯉꯥꯏꯇꯔꯦ
ꯑꯁꯦꯡꯕ ꯀꯔꯤ ꯏꯁꯥꯡ ꯊꯣꯡꯕꯅꯣ ꯏꯅꯥꯎ ꯉꯁꯤꯗꯤ
ꯏꯁꯁ ꯉꯁꯤ ꯈꯪꯗ꯭ꯔꯦ ꯀꯃꯥꯏꯅ ꯇꯧꯁꯤꯔꯥ ꯀꯥꯡꯉꯥꯎ ꯈꯛꯇ ꯉꯧꯔꯨꯁꯤꯔꯥ ꯅꯨꯡꯁꯤꯁꯦ ꯏꯟꯁꯥꯡ ꯑꯍꯥꯎꯕ ꯂꯩꯇ꯭ꯔꯦ
ꯆꯥꯛꯗꯤꯅꯃꯦ ꯑꯗꯨꯕꯨ ꯆꯥꯛ ꯈꯪꯗꯅ ꯑꯣꯟꯁ ꯍꯥꯎ ꯕꯥ ꯃꯥꯛꯁꯨ ꯅꯠꯇꯦꯗꯔꯁꯨ ꯆꯥꯅꯤꯡꯗꯕ ꯂꯩꯕ ꯂꯥꯝꯗꯤ ꯂꯥꯝꯕ
ꯎꯝ ꯑꯩꯗꯤ ꯆꯥꯔꯦ
ꯄꯨꯗ ꯂꯥ
ꯆꯥꯈ꯭ꯔꯕꯅꯤ ꯑꯩꯗꯤ ꯆꯥꯛ ꯂꯥꯃ ꯀꯥꯟꯗ ꯆꯥꯗ꯭ꯔꯗꯤꯀꯣ ꯄꯥꯒꯟ ꯁꯨꯡꯂꯩ ꯂꯩꯇꯦ ꯍꯥꯏꯕ
ꯅꯪꯗꯤ ꯍꯟꯗꯛꯀꯥꯟ ꯑꯩꯈꯣꯏ ꯌꯨꯝꯁꯦ ꯆꯥꯛ ꯆꯥꯟꯅꯗ꯭ꯔꯦ
ꯎꯝ
ꯆꯗꯣꯏ ꯌꯥꯝ ꯌꯥꯝ ꯂꯦꯝꯃꯦ
ꯑꯗꯨꯟꯅ ꯑꯩꯣꯏꯗꯤ ꯄꯩꯅꯣꯅꯦ ꯆꯥꯅꯤꯡꯗꯕ ꯅꯠꯇꯕ ꯃꯄꯥꯗ ꯊꯕꯛ ꯆꯠꯂꯦ ꯑꯃꯨꯛ ꯃꯥꯅ ꯂꯥꯛꯑꯝꯗꯥꯏꯗ ꯃꯣꯏ ꯃꯆ ꯆꯥꯛꯂꯥꯛꯑꯝꯃꯦ ꯍꯥꯏꯅꯀꯣ ꯄꯒꯨꯝꯕ ꯄꯨꯣꯔꯤꯒꯨꯝꯕ ꯆꯥꯔꯝꯕꯗꯣ ꯃꯥꯕꯨꯛ ꯍ ꯍꯜꯂꯛꯄ ꯀꯥꯟꯗꯗꯤꯥꯛ ꯆꯥꯅꯤꯡꯗ꯭ꯔꯦ ꯍꯥꯏ ꯑꯗꯨꯗꯗꯤ ꯃꯥꯒꯤꯁꯦ ꯆꯥꯛꯁꯨ ꯑꯗꯨꯝ ꯂꯩꯔꯈ꯭ꯔꯕ
ꯇꯦꯡ
ꯑꯗꯨꯝꯊꯣꯛꯂ ꯂꯩꯔꯕꯅꯤ ꯆꯥꯛ ꯄꯥꯝꯃꯣ ꯑꯩꯗꯤ ꯑꯩꯣꯏꯔꯨꯝꯕ ꯌꯦꯡ ꯃꯔ ꯆꯥꯕ ꯁꯥꯏꯦ ꯑꯗ꯭ꯔꯦ ꯍ
ꯇꯔꯦ ꯁꯥ ꯇꯞ ꯁꯨꯌꯥꯗꯦ
ꯎꯝ
ꯇꯣꯛ
ꯉꯔꯥꯡ ꯕꯖꯥꯔ ꯆꯠꯂꯤꯉꯩꯗ ꯉꯥ ꯂꯧꯍꯧꯔꯗꯤ ꯐꯥꯗꯧꯕ ꯑꯩꯁꯨ
ꯍꯃ
ꯑꯃ ꯅꯤꯡꯉꯒ ꯈꯜꯂꯒ ꯐꯜ ꯍꯕꯅꯤ ꯀꯣ ꯑꯩꯥꯏꯅ ꯍꯥꯏꯕꯤꯗꯤ ꯃꯣꯏ ꯄꯣꯂꯞ ꯆꯦ ꯁꯥ ꯆꯥꯗꯕ ꯑꯗꯨꯅꯀꯣ ꯉꯥꯅ ꯃꯤꯌꯥꯝ ꯑꯃꯨꯛ ꯆꯥꯕ ꯌꯥꯕꯒꯤ ꯍꯟꯗꯛ ꯀꯥꯜꯂꯤ ꯑꯗꯨ ꯉꯥ ꯆꯥꯕ ꯍꯧꯔꯦꯅ ꯑꯩꯈꯣꯏꯁ
ꯃꯩꯇꯩ ꯑꯣꯟꯈ꯭ꯔꯣ
ꯑꯠꯇꯥꯏꯔ ꯅꯠꯇ꯭ꯔ ꯑꯗꯨ ꯑꯛꯁꯒꯗ꯭ꯔꯗꯤ ꯆꯥꯗ꯭ꯔꯕꯅꯦ ꯚꯏ ꯂꯩꯇ꯭ꯔꯦ ꯆꯅꯤꯡꯅꯁꯨ ꯆꯥꯗ꯭ꯔꯕꯅꯦ ꯍꯁꯨ ꯍꯥꯏꯥꯎꯗ꯭ꯔꯦ
ꯌ
ꯁꯤꯅ ꯍꯛꯆꯥꯡꯗ ꯐꯌꯦ ꯅꯪꯒꯤ ꯆꯥꯒꯗꯧꯕꯅꯤ ꯍꯥꯏꯔꯗꯤ ꯑꯗꯨꯝ ꯆꯥꯒꯗꯧꯕ ꯃꯥꯜꯂꯦ ꯑꯩꯈꯣꯏꯁꯦ ꯀꯣ
ꯎꯝ ꯉꯁꯤꯒꯤ ꯋꯦꯗꯔꯁꯤꯗꯤ ꯌꯥꯝ ꯅꯨꯡꯉꯥꯏꯌꯦꯀꯣ
ꯑ ꯌꯥꯝ ꯅꯨꯡꯉꯥꯏ ꯉꯁꯤ ꯅꯨꯃꯤꯠꯒꯨꯝꯅ ꯑꯗꯨꯝ ꯇꯧꯔꯗꯤ ꯐꯗꯧꯕ
ꯂꯣꯢꯍꯟ ꯂꯣꯏꯍꯟꯅꯤꯡꯗꯦ ꯉꯁꯤ ꯅꯨꯃꯤꯠꯁꯦ ꯍꯥꯏꯅ
ꯑꯗꯨꯃꯥꯏꯅ ꯂꯩꯔꯒ ꯏꯪꯅ ꯆꯤꯛꯅ ꯐꯦꯟꯁꯨ ꯗꯀꯥꯔ ꯂꯩꯇ꯭ꯔꯦ ꯅꯨꯉꯥꯏ ꯉꯍꯥꯛ ꯈꯛꯇ ꯏꯪꯕꯗꯤ ꯖꯨꯂꯥꯏꯁꯦ ꯑꯗꯨꯝ ꯂꯣꯏꯔꯗꯤ ꯏꯪꯒꯤ ꯃꯇꯥꯡ ꯈꯔ ꯈꯔꯗꯤ ꯏꯪ ꯂꯥꯛꯀꯅꯤꯗ ꯁꯥꯏ ꯍꯥꯏꯔꯁꯨꯀꯣ ꯅꯣꯡ ꯆꯨꯕ ꯃꯇꯝ ꯌꯥꯝꯅ ꯂꯥꯛꯀꯅꯦꯕ ꯑꯗꯣ
ꯎꯝ
ꯅꯪ ꯀꯩꯅꯣ ꯉꯔꯥꯡ ꯏꯁꯤꯡ ꯂꯥꯛꯄ꯭ꯔꯣ ꯅꯣꯏꯗꯁꯨ
ꯅꯁꯤꯡ ꯂꯥꯛꯑꯦ
ꯑꯩꯗꯤ ꯏꯁꯤꯡ ꯂꯥꯛꯇꯦ ꯍꯥꯏꯅ ꯑꯩꯒꯤ ꯄꯥꯏꯞꯇꯣ ꯑꯩꯅ ꯃꯊꯛꯇ ꯊꯥꯡꯕꯒꯤ ꯃꯣꯏ ꯎꯝ ꯏꯁꯤꯡ ꯆꯤꯡꯕ ꯉꯝꯗꯕꯒꯤꯔ ꯈꯪꯗ꯭ꯔꯦ ꯅꯍꯥꯟꯗꯨꯗꯤ ꯑꯗꯨ ꯇꯧꯔꯁꯨ ꯂꯥꯛꯄꯅꯦꯕꯀꯣ ꯑꯩꯗꯤ ꯏꯁꯤꯡ ꯂꯥꯛꯇꯦ ꯍꯥꯏꯅ ꯑꯁ ꯏꯁꯤꯡ ꯍꯩꯇ꯭ꯔꯦ ꯉꯁꯤ ꯅꯣꯡ ꯆꯨꯗ꯭ꯔꯗꯤ ꯏꯁꯤꯡ ꯑꯃꯨꯛ ꯂꯧꯒꯗ꯭ꯔꯥ ꯂꯧꯅꯤꯡꯉꯥꯏꯁꯨ ꯅꯣꯡ ꯆꯨꯨꯔꯗꯤ ꯄꯛ ꯇꯥꯏꯅ ꯈꯜꯂꯒ ꯂꯩꯔꯦ ꯅꯨꯡꯗꯥꯡꯗꯣ ꯏꯅꯝꯃꯗ ꯇꯧꯔꯒ ꯑ ꯏꯁꯤꯡ ꯂꯥꯛꯑꯦ ꯅꯪ ꯅꯣꯏꯗ ꯂꯥꯛꯇꯕ꯭ꯔꯣ ꯍꯥꯏꯌꯦ ꯍꯨꯏꯁ ꯃꯤ ꯑꯇꯩꯒꯤ ꯂꯥꯛꯕꯒꯤ ꯑꯩꯁꯨ ꯆꯦꯜꯂꯥꯛꯑꯒ ꯏꯁꯤꯡ ꯂꯥꯛꯄ꯭ꯔꯥꯅ ꯆꯦꯜꯂꯥꯛꯄꯅꯦ ꯑꯗꯨ ꯏꯁꯤꯡ ꯂꯥꯛꯇꯦ ꯍꯥꯏꯅ ꯑꯃꯨꯛ ꯁꯪꯕꯅꯤ ꯍꯥꯏ ꯑꯁ ꯂꯥꯛꯑꯦ ꯍꯥꯏꯑꯦ
ꯅꯠꯇ꯭ꯔꯒ ꯅꯈꯣꯏꯒꯤꯗꯣ ꯂꯣꯛ ꯇꯧꯔꯝꯕꯖꯥꯔꯣ
ꯈꯪꯗꯦ ꯃꯤꯅꯗꯤ ꯄꯥꯏꯗꯤ ꯄꯥꯏꯗꯕꯅꯦ ꯑꯩꯅ ꯄꯥꯏꯞꯇꯣ ꯄ꯭ꯂꯥꯁꯇꯤꯛꯀꯤꯗꯣ ꯑꯃꯨꯛ ꯆꯪꯍꯜꯂꯦ
ꯑꯗꯨꯗ ꯂꯣꯛ ꯇꯧꯔꯝꯕ꯭ꯔꯥ ꯃꯥ
ꯂꯣꯛ ꯇꯧꯒꯗꯕꯗꯤ ꯃꯤꯅ ꯑꯇꯩꯗꯤ ꯄꯥꯏꯗꯤ ꯄꯥꯏꯗꯦ ꯑꯗꯨ ꯈꯪꯗꯦ ꯑꯃꯨꯛ ꯌꯦꯡꯕ ꯇꯥꯔꯦ
ꯂꯣꯛ ꯇꯧꯐꯝ ꯂꯩꯌꯦꯅ
ꯎꯝ ꯃꯥꯒꯤ ꯄꯥꯏꯞꯇꯨ ꯑꯩꯅ ꯎꯝ ꯆꯨꯄꯤ ꯀꯩꯅꯣ ꯇꯧꯔꯒ ꯄꯥꯏꯞꯇꯨ ꯁꯥꯃꯟꯕꯒꯤꯀꯣ ꯑꯩꯅ ꯂꯣꯏꯅꯃꯛ ꯊꯥꯡꯒꯅꯦꯕ ꯑꯗꯨ ꯃꯐꯝ ꯃꯐꯝꯗꯨꯗ ꯑꯗꯨꯗ ꯃꯣꯏꯗꯤ ꯌꯥꯝꯅ ꯀꯩꯅꯣ ꯇꯧꯕꯗꯨꯗ ꯂꯨꯝꯃꯒ ꯆꯪꯕ ꯉꯝꯗꯕ ꯑꯣꯏꯔꯝꯒꯅꯤ ꯈꯤꯇꯪꯗ ꯑꯣꯏꯔꯁꯨ ꯑꯗꯨꯒꯤ ꯄꯥꯔꯠꯇꯨꯗꯤ ꯈꯣꯏꯕꯒꯨꯝꯕ ꯂꯩꯔꯗꯤ ꯏꯁꯤꯡ ꯂꯥꯛꯇꯕꯅꯦꯕ ꯑꯁ ꯑꯩ ꯄꯥꯝꯃꯨꯕꯗꯣ ꯄꯥꯝꯃꯨꯕꯗꯣ ꯐꯤ ꯁꯨꯅꯤꯉꯥꯏ ꯏꯁꯤꯡ ꯂꯩꯗꯦ ꯏꯔꯨꯅꯤꯡꯉꯥꯏ ꯁꯥꯕꯅꯤꯅ ꯍꯟꯗꯛꯀꯥꯟꯗꯤ ꯅꯤꯇꯤꯒꯤ ꯏꯔꯨꯗ꯭ꯔꯗꯤ ꯅꯨꯡꯉꯥꯏꯇꯦꯀꯣ ꯏꯁꯥꯁꯦ ꯌꯥꯝ ꯂꯨꯅ ꯅꯥꯟꯅ ꯂꯩꯇ꯭ꯔꯗꯤ ꯑꯗꯨꯝ ꯂꯩꯕ ꯅꯨꯡꯉꯥꯏꯇꯦꯕ
ꯍꯨꯃꯥꯡ ꯂꯥꯢ ꯊꯣꯛꯏꯅꯦ ꯑꯩꯈꯣꯏ ꯆꯨ ꯆꯨ ꯃꯄꯥ ꯐꯥꯎ
ꯑꯗꯨꯅꯦ ꯑꯩꯗꯤ ꯑꯌꯨꯛꯇ ꯏꯔꯨꯕꯅꯦꯕ ꯑꯗꯣ ꯍꯣꯔꯦꯟ ꯇꯨꯝꯂꯝꯗꯥꯏꯗ ꯑꯃꯨꯛ ꯁꯥꯏꯌꯦ ꯍꯥꯏꯔꯗꯤ ꯑꯃꯨꯛ ꯂꯨꯅꯤꯡꯒꯅꯤ ꯑꯁ ꯑ ꯈꯨꯠꯁꯥꯗꯨꯗꯗꯤ ꯇꯨꯝꯕ ꯅꯨꯡꯉꯥꯏꯇꯦ ꯅꯞ ꯅꯞ ꯂꯥꯎꯔꯒꯀꯣ
ꯑꯝꯖꯗꯦ ꯅꯣꯡꯁꯦ ꯀꯟꯅ ꯆꯨꯕꯤꯔꯗꯤ ꯐꯒꯗꯕꯅ ꯈꯜꯂꯕꯅꯦ ꯑꯩꯗꯤ ꯅꯣꯡ ꯀꯥꯟꯅ ꯆꯨꯕꯤꯔ ꯐꯖꯅ ꯆꯨꯨꯔꯗꯤꯀꯣ ꯏꯁꯤꯡꯁꯨ ꯐꯖꯅ ꯂꯥꯛꯀꯗꯕꯅꯦꯕ ꯏꯁꯤꯡꯁꯨ ꯌꯥꯝ ꯂꯩꯇꯦꯕ ꯑꯗꯨꯅ
ꯑꯣ ꯏꯁꯤꯡ ꯌꯥꯝ ꯄꯤꯔꯛꯇꯅꯁ ꯏꯁꯤꯡ ꯌꯥꯝꯗꯕꯒꯤꯔ ꯅꯨꯄꯤꯗꯁꯦ ꯑꯣ ꯀꯔꯤꯒꯤꯔ ꯃꯔꯛꯇꯗꯤ ꯑꯗꯨꯝ ꯌꯥꯝ ꯔꯨꯗ ꯆꯨꯗꯕꯤꯗ ꯑꯗꯨꯝ ꯆꯧꯕꯨꯁꯨ ꯐꯥꯏ ꯌꯥꯝ ꯆꯨ ꯃꯥꯜꯂꯁꯨ ꯑꯃꯨꯛꯀ ꯏꯁꯤꯡ ꯊꯨꯝꯃꯦ
ꯎꯝ
ꯍꯥꯏꯅ ꯑꯃꯨꯛ ꯇꯧꯒꯗ꯭ꯔꯥ ꯍꯥꯏꯅ ꯈꯟꯗꯤ ꯈꯜꯂꯦ ꯑꯗꯨ ꯏꯁꯤꯡꯒꯤ ꯈꯜꯂꯗꯤ ꯅꯣꯡ ꯐꯥꯗꯣꯛꯇꯤ ꯐꯖꯅ ꯆꯨꯍꯜꯂꯒ ꯀꯣ ꯏꯁꯤꯡ ꯂꯩꯍꯟꯕꯗꯨꯅꯁꯨ ꯐꯥꯏ
ꯑꯗꯨꯅꯦ
ꯏꯆꯥ ꯅꯨꯨꯄꯥꯁꯦ ꯑꯁ ꯍꯜꯂꯛꯇ꯭ꯔꯦꯀꯣ
ꯕꯣ ꯁꯅꯥꯕꯗꯨꯕꯨ ꯄꯨꯡ ꯑꯃꯒꯨꯝꯕꯗꯤ ꯆꯪꯉꯅꯤꯅ
ꯎꯝ ꯑꯃꯨꯛ ꯍꯂꯒ ꯆꯥꯛ ꯂꯃꯤ ꯍ ꯆꯥꯛꯁꯦ ꯑꯩꯅ ꯂꯣꯏꯅ ꯂꯣꯏꯁꯤꯟꯈꯔ꯭ꯦ ꯃꯄꯥ ꯑꯩꯈꯣꯏꯅꯤ ꯆꯪꯉꯒ
ꯃꯄꯥꯗꯨꯁꯨ ꯂꯥꯛꯈ꯭ꯔꯕ꯭ꯔꯣ
ꯃꯄꯥ ꯆꯠꯈ꯭ꯔꯦ ꯍꯧꯖꯤꯛꯅ ꯆꯠꯄꯅꯤꯅ ꯉꯁ꯭ꯋꯥꯏꯗ ꯆꯠꯀꯦ ꯍꯥꯏꯔꯒꯦ ꯃꯃꯥꯟꯅꯕꯁꯤꯡ ꯂꯥꯛꯅꯕꯒꯤ ꯍꯧꯖꯤꯛꯇꯤ ꯆꯠꯂꯒꯦ ꯍꯥꯏꯅ ꯆꯠꯈ꯭ꯔꯦ
ꯎꯝ ꯑꯩꯈꯣꯏꯒꯤ ꯍꯩꯒ꯭ꯔꯨ ꯄꯥꯝꯕꯤꯁꯤꯁꯨ ꯐꯖꯔꯛꯈ꯭ꯔꯦ
ꯎꯝ
ꯀꯨꯝꯁꯤꯁꯦ ꯆꯝꯄ꯭ꯔꯥꯁꯦ ꯌꯥꯝ ꯄꯥꯟꯗꯦꯅꯦ ꯅꯍꯥꯟꯋꯥꯏꯗꯤ ꯇꯣ ꯄꯥꯟꯗꯦꯕ ꯅꯍꯥꯟꯃꯨꯛꯇ ꯇ꯭ꯋꯦꯟꯇꯤ ꯃꯨꯛ ꯄꯥꯟꯕꯅꯦꯕꯀꯣ ꯍꯟꯗꯛꯁꯦ ꯐꯤꯐ ꯇꯤꯟꯒꯨꯝꯕ ꯈꯔ ꯄꯥꯟꯕ ꯃꯥꯜꯂꯦ ꯃꯀꯨꯝꯗꯣ ꯍꯩꯒ꯭ꯔꯨꯗꯣ ꯐꯖꯅ ꯄꯥꯟꯗꯦ ꯀꯨꯝꯁꯤꯅ ꯐꯖꯅ ꯄꯥꯟꯕ
ꯑ ꯑ ꯍꯩꯁꯤꯡꯁꯨ ꯆꯍꯤ ꯈꯨꯗꯤꯡ ꯐꯖꯅ ꯄꯥꯟꯗꯕꯅꯤ ꯀꯨꯝꯁꯤ ꯑꯃ ꯐꯖꯅ ꯄꯥꯜꯂꯗꯤ ꯃꯊꯪꯗꯗꯤ ꯌꯥꯝ ꯄꯥꯗꯅꯕ ꯑꯗꯨꯝ ꯇꯧꯕꯅꯦ
ꯎꯝ
ꯑꯗꯣ ꯑꯩꯈꯣꯏꯒꯤ ꯆꯝꯄ꯭ꯔꯥꯗꯨꯁꯨ ꯍꯀꯝꯗꯨꯗꯤ ꯎꯟꯗꯤ ꯌꯧꯔꯝꯣꯏ ꯑꯗꯨ ꯑꯣꯏꯔꯁꯨ ꯄꯥꯟꯕꯅꯦ ꯐꯖꯅ ꯑꯗꯨ ꯀꯨꯝꯁꯤꯁꯦ ꯎꯗꯤ ꯎꯕꯒꯨꯝ ꯇꯧꯕꯗꯣ ꯉꯁꯤ ꯌꯦꯡꯉꯒ ꯑꯅꯤꯈꯛꯇ ꯂꯩꯔꯝꯃꯦ
ꯑꯣ
ꯑꯗꯨ ꯄꯥꯟꯗꯕꯒꯤꯔ ꯈꯪꯗ꯭ꯔꯦ ꯀꯨꯝꯗꯨꯗꯤ ꯇꯔꯥꯃꯨꯛ ꯍꯦꯟꯅꯗꯤ ꯄꯥꯟꯕꯅꯦꯕ ꯑꯩꯈꯣꯏꯒꯤꯗꯨꯁꯨ ꯄꯤꯛꯇꯤ ꯄꯤꯛꯑꯦ ꯑꯗꯨ ꯑꯣꯏꯔꯁꯨꯀꯣ ꯆꯥꯕ ꯌꯥꯕꯅꯦꯕ ꯃꯥ ꯃꯍꯤ ꯑꯗꯨꯝ ꯌꯥꯝꯃꯦ
ꯎꯝ
ꯀꯨꯝꯁꯤꯁꯦ ꯉꯍꯥꯟꯅ ꯑꯍꯨꯝ ꯃꯔꯤ ꯃꯉꯥꯗꯤ ꯎꯕꯒꯨꯝ ꯇꯧꯔꯒ ꯉꯔꯥꯡꯗ ꯊꯣꯛꯑꯒ ꯑꯅꯤ ꯈꯛꯇ ꯂꯩꯔꯝꯕ ꯑꯃꯗꯤꯗꯤ ꯁꯨꯝ ꯆꯥꯕ ꯌꯥꯔꯦ ꯃꯍꯤꯗꯤ ꯊꯣꯔꯛꯈ꯭ꯔꯦꯕ ꯑꯃꯗꯤ ꯈꯔ ꯄꯤꯛꯑꯦ ꯑꯗꯨꯅ ꯑꯗꯨꯝ ꯆꯥꯒꯦ ꯍꯥꯏꯔꯗꯤ ꯑꯗꯨꯝ ꯌꯥꯈ꯭ꯔꯦ
ꯑꯩꯈꯣꯏꯒꯤꯁꯨ ꯄꯥꯝꯕꯤ ꯑꯃꯈꯛ ꯄꯥꯜꯂꯁꯨ ꯑꯣ ꯑꯃꯁꯤꯅ ꯌꯥꯝ ꯆꯥꯎꯅ ꯄꯥꯜꯂꯦ ꯑꯃꯁꯤꯅ ꯄꯤꯛꯇ꯭ꯔꯨ ꯄꯤꯛꯇ꯭ꯔꯨ
ꯑꯗꯨꯅꯦ ꯄꯥꯝꯕꯤ ꯑꯃꯗ ꯑꯗꯨꯃꯥꯏꯅ ꯇꯧꯕꯅꯤꯅ ꯄꯤꯛ ꯄꯁꯤ ꯌꯥꯕ ꯆ ꯎꯝ ꯅꯣꯏꯒꯤꯁꯦ ꯃꯃꯤꯡ ꯃꯅꯤꯡꯗꯔ
ꯎꯝ ꯃꯅꯤꯡꯗ
ꯑ ꯍꯩꯒ꯭ꯔꯨꯗꯨꯗꯤ ꯍꯥꯎꯕ ꯃꯇꯝꯗ ꯁꯤꯡꯖ ꯆꯞ ꯆꯥꯅ ꯆꯥꯁꯤꯗ ꯈꯔꯥ ꯍꯧꯕ ꯃꯥꯇꯝ ꯂꯩꯅꯤ ꯎꯝ
ꯀꯌꯥꯁꯨ ꯀꯦꯟꯗꯦ ꯌꯥꯝ ꯌꯥꯝ ꯀꯦꯟꯕ ꯃꯇꯝꯗ ꯑꯩ ꯀꯨꯝꯁꯤꯗꯤ ꯐꯖꯅ ꯄꯥꯜꯂꯤ
ꯑꯗ ꯍꯥꯏꯩꯒ꯭ꯔꯣꯗꯨꯗꯤ ꯐꯠꯖꯅ ꯀꯩꯅꯣ ꯇꯧꯁꯦ ꯀꯥꯡꯍꯟꯁꯤꯅꯦ
ꯍꯣꯏ
ꯆꯤꯅꯤꯒ ꯀꯩꯅꯣ ꯇꯧꯔꯒ ꯀꯣ
ꯎꯝ
ꯏꯁꯤꯡꯗ ꯍꯥꯟꯅ ꯎꯝ ꯆꯤꯅꯤꯒ ꯏꯁꯤꯡꯗꯣ ꯍꯥꯟꯅ ꯊꯣꯡꯗꯕꯤ ꯑꯦ ꯈꯔ ꯀꯩꯅꯣ ꯇꯧꯔꯒ ꯐꯨꯠꯂꯒ ꯆꯤꯅꯤꯗ ꯇꯤꯡꯕ ꯅꯣꯡꯃ
ꯎꯝ
ꯇꯤꯡꯔꯒ ꯇꯥꯡꯕꯗꯨꯗꯤ ꯑ ꯅꯨꯡꯁꯥꯗ ꯑꯗꯨ ꯀꯪꯕꯗꯣ ꯐꯥꯎꯕꯗꯣ ꯍꯥꯎꯕꯅꯦ
ꯍꯣꯏ
ꯑꯗꯨꯝ ꯆꯥꯅꯤꯡꯕꯅꯦꯕ ꯃꯍꯥꯎꯗꯣ ꯃꯅꯨꯡꯗ ꯂꯣꯏꯅ ꯆꯪꯈ꯭ꯔꯦ
ꯎꯝ
ꯑꯗꯨꯅꯦ ꯆꯤꯅꯤꯒ ꯑꯗꯨꯝ ꯇꯤꯡꯉꯒ ꯀꯪꯕꯗꯨꯗꯤ ꯃꯅꯨꯡꯗ ꯆꯪꯗꯦ ꯑꯗꯨ ꯈꯛ ꯐꯨꯠꯂꯒ ꯀꯣ ꯈꯤꯇꯪ ꯈꯔ ꯐꯨꯠꯂꯒ ꯆꯤꯅꯤꯗꯨꯒ ꯇꯤꯡꯕ ꯅꯣꯡ ꯅꯨꯃꯤꯠ ꯅꯨꯡꯗꯥꯡ ꯑꯃꯗꯤ ꯑꯗꯨꯝ ꯇꯤꯡꯕ ꯇꯥꯔꯦ ꯑꯗꯨꯗꯗꯤ ꯑꯁ ꯍꯥꯎꯕꯗꯣ ꯃꯆꯨ ꯁꯤ ꯃꯆꯨꯗꯨꯁꯨ ꯅꯨꯡꯁꯥ ꯐꯖꯅ ꯂꯥꯛꯑꯗꯤ ꯃꯆꯨꯗꯨꯁꯨ ꯌꯥꯝ ꯐꯖꯕꯅꯦꯅꯦ
ꯎꯝ
ꯁꯪꯇ꯭ꯔꯤꯛ ꯂꯪꯇ꯭ꯔꯤꯛ ꯂꯪꯉꯒꯀꯣ ꯍꯥꯎꯁꯨ ꯍꯥꯎꯕꯅꯦ ꯑꯗꯣ ꯍꯛꯆꯥꯡꯗꯁꯨ ꯌꯥꯝ ꯀꯥꯟ ꯅꯥꯏꯗꯅꯀꯣ
ꯎꯝ ꯍꯩꯈꯔꯨ ꯁꯦ ꯌꯥꯝ ꯗꯔꯀꯥꯔ ꯑꯣꯏꯕ ꯃꯥꯜꯂꯦ ꯃꯤ
ꯑꯩꯆꯦ ꯎꯝ ꯑꯩ ꯍꯥꯏꯒꯦꯀꯣ ꯎꯝ ꯅꯣꯏ ꯑꯪꯀꯜꯗꯣ ꯃꯥ ꯍꯩꯒ꯭ꯔꯨ ꯑꯗꯨꯝ ꯊꯥ ꯑꯃꯁꯥꯁꯦ ꯑꯗꯨꯝ ꯆꯥꯔ ꯃꯁꯝ ꯉꯧꯕꯗꯣ ꯐꯥꯕꯅꯦꯕ
ꯆꯥꯒꯗ ꯆꯥꯒꯗꯧꯕ꯭ꯔꯥ ꯅꯠꯇ꯭ꯔꯒ ꯐꯨꯠꯂꯒ ꯃꯍꯤ ꯊꯛꯀꯗꯕ꯭ꯔꯣ
ꯆꯥꯕ ꯑꯗꯨꯝ ꯆꯥꯕ ꯌꯥꯏ ꯍꯤꯡꯉꯁꯨꯀꯣ ꯀꯪꯉꯁꯨ ꯑꯗꯣ ꯃꯥꯗꯣ ꯑꯗꯨꯝ ꯀꯥꯡꯕꯁꯨ ꯂꯧꯔꯛꯑꯒ ꯆꯖꯅ ꯇꯧꯕꯅꯦꯕꯀꯣ ꯑꯗꯨ ꯑꯩꯅ ꯈꯟ ꯇꯁꯦ ꯅꯪ ꯀꯔꯤꯒꯦꯔ ꯅꯪꯒꯤ ꯁꯝ